ꯍꯣꯏ ꯇꯥꯔꯦ ꯇꯥꯔꯦ ꯈꯪꯗꯦꯗ ꯒ꯭ꯌꯥꯟ ꯇꯥꯗꯦ ꯃꯤꯅ ꯑꯣꯏꯔꯝꯒꯅꯤ ꯑꯩꯩꯅ ꯍꯟꯗꯛꯇꯤ ꯅꯪ ꯅꯪꯅꯁꯨ ꯅꯠꯇꯦ ꯃꯤꯅ ꯑꯣꯏꯔꯝꯒꯅꯤ
ꯑꯩꯉꯣꯟꯗꯒꯤꯔꯅ ꯈꯟꯕ ꯑꯩꯗꯤ
ꯅꯪꯒꯤ ꯈꯣꯟꯗꯤ ꯌꯥꯝ ꯁꯦꯡꯅ ꯇꯥꯏ ꯑꯩꯉꯣꯟꯗꯩ ꯑꯣꯏꯔꯝꯒꯅꯤ ꯍꯧꯖꯤꯛꯇꯤ ꯁꯨꯛꯂꯦꯟ ꯂꯦꯡꯉꯔꯣꯏ ꯑꯗꯨꯝ ꯆꯨꯞ ꯂꯨꯞ ꯇꯧꯔ ꯂꯦꯞꯄꯒꯦꯁꯦ ꯁꯤꯗ ꯅꯦꯠꯋ꯭ꯔꯥꯛ ꯐꯕ ꯖꯥꯒꯥꯖꯤꯗ
ꯆꯦꯔ ꯂꯧꯊꯣꯛꯑꯒ ꯐꯝꯃꯣ
ꯑꯣꯐꯤꯁꯁꯤ ꯑꯩꯈꯣꯏ ꯖꯥꯒꯥꯗꯩ ꯈꯔ ꯂꯥꯞꯄꯦ
ꯑꯗꯨ ꯑꯣꯏꯔꯁꯨ ꯆꯧꯀꯤ ꯂꯧꯊꯣꯛꯑꯒ ꯐꯝꯕ ꯌꯥꯏꯗꯅ ꯁꯥꯇꯤꯟ ꯑꯃ ꯄꯥꯏꯔꯒ ꯎ ꯅꯨꯡꯁꯥꯗꯤ ꯀꯟꯗ꯭ꯔꯣ
ꯅꯣꯁꯥ ꯅꯣꯁꯥ ꯁꯥꯗꯦ ꯅꯣꯡ ꯐꯥꯎꯅ ꯑꯃꯨꯛ ꯍꯥꯏꯒꯟ ꯍꯥꯏꯗꯣꯛꯈ꯭ꯔꯦ
ꯍꯥꯏꯗꯣ ꯑꯩꯒꯤ ꯈꯣꯡꯒꯤ ꯀꯩꯅꯣꯗꯣ ꯎꯝ ꯊꯣꯛꯈꯔꯗꯤ ꯊꯣꯛꯈ꯭ꯔꯦ
ꯑꯣ
ꯀꯩꯅꯣꯗꯣ
ꯏ ꯊꯣꯛꯇ꯭ꯔꯣ
ꯏ ꯊꯣꯛꯇꯦ ꯑꯗꯨꯕꯨ ꯀꯩꯅꯣꯝ ꯃꯆꯨꯗꯨꯗꯤ ꯊꯣꯛꯈ꯭ꯔꯦ ꯈꯔ
ꯑꯁ ꯑꯗꯨꯅꯦ ꯃꯥꯏꯁꯦ
ꯑꯗꯨꯅ ꯅꯥꯕ ꯃꯥꯜꯂꯦꯕ ꯍꯣꯏ
ꯑꯗꯨꯅꯦꯕ ꯅꯪ ꯑꯗꯣ ꯃꯨꯠꯄ ꯆꯪꯕꯁꯨ ꯑꯣꯏꯔꯝꯃꯣꯏꯕ ꯑꯗꯣ ꯀꯩꯅꯣ ꯑꯣꯏꯔꯝꯒꯅꯤ ꯅꯪ ꯈꯨꯖꯤꯟꯗꯣ ꯍꯦꯟꯗꯣꯛꯄꯒꯤꯅꯦ ꯅꯪꯒꯤ ꯀꯩꯅꯣꯗ ꯏꯁꯀꯤꯟꯗ ꯀꯩ ꯏꯁꯀꯤꯟꯗ ꯀꯩꯅꯣ ꯊꯦꯡꯕꯒꯤꯅꯦꯕ ꯊꯦꯡꯕꯒꯤꯅꯦ ꯑꯗꯨꯒꯤ ꯅꯥꯕꯅꯦ
ꯅꯠꯇꯦ ꯑꯩ ꯀꯩꯅꯣ ꯑꯩ ꯈꯨꯖꯤꯟꯗꯣ ꯀꯛꯁꯨ ꯀꯛꯇꯤꯌꯦ
ꯀꯛꯇ꯭ꯔꯁꯨꯅꯦ ꯑꯗꯣ ꯀꯛꯇ꯭ꯔꯤꯐꯥꯎ ꯑꯗꯨꯝ ꯅꯥꯔ ꯂꯩꯕꯅꯦꯕ ꯀꯛꯊꯣꯛꯑꯣ ꯑꯗꯨ
ꯅ ꯍ ꯉꯁꯤꯗꯤ ꯑꯗꯨꯝ ꯈꯔ ꯐꯔꯦ ꯅꯥꯕꯗꯣ
ꯍꯣꯏ
ꯉꯔꯥꯡꯗꯨꯗꯤ ꯀꯩꯅꯣ ꯑꯃꯣꯠꯄ ꯆꯪꯕꯒꯤ ꯑꯣꯏꯔꯝꯒꯅꯦꯕ
ꯅꯪ ꯈꯨꯖꯤꯟ
ꯍꯥꯏꯕꯗꯤ ꯑꯩꯒꯤ ꯈꯨꯖꯤꯟ ꯈꯨꯔ ꯈꯨ ꯑꯥ ꯀꯩꯅꯣ ꯈꯨꯖꯤꯟ ꯍꯥꯏꯕ꯭ꯔꯥ ꯑꯗꯨꯗ ꯃꯣꯠꯄꯗꯣ
ꯍꯣꯏ
ꯈꯔ ꯆꯪꯕꯒꯤꯅꯦ ꯑꯗꯣ ꯃꯥꯗꯣ ꯃꯣꯠꯄꯗꯨꯒ ꯊꯦꯡꯕ ꯃꯥꯜꯂꯦꯕ ꯑꯩꯒꯤ ꯀꯩꯅꯣꯗ ꯏꯁꯥꯗ
ꯃꯔꯨ ꯑꯣꯏꯅ ꯀꯩꯅꯣꯅꯅꯦ ꯅꯪ ꯈꯨꯖꯤꯟ ꯍꯦꯟꯕꯩꯅꯦꯕ
ꯍꯣꯏ ꯍꯣꯏ ꯍꯣꯏ ꯍꯣꯏ ꯆꯨꯝꯃꯤ ꯆꯨꯝꯃꯤ ꯆꯨꯝꯃꯤ ꯍꯧꯖꯤꯛꯇꯤ ꯅꯥꯗ꯭ꯔꯦꯗ ꯅꯥꯗꯕꯒꯤ ꯆꯞ ꯃꯥꯟꯅꯔꯦ
ꯀꯩꯅꯣꯝꯃꯅꯦ ꯅꯪꯒꯤ ꯁꯧꯎꯟꯗ ꯀꯩꯅꯣꯝꯃ ꯈꯦꯠꯂꯒ ꯀꯩꯅꯣ ꯇꯧꯔꯒꯗꯤꯅꯦ ꯁꯣꯛꯑꯗꯤ ꯑꯗꯨꯝ ꯅꯥꯕꯗꯣ ꯑꯗꯨꯒꯤ ꯁꯇꯥꯏꯜ ꯑꯗꯨꯒꯤ ꯃꯑꯣꯡꯅꯦꯕ ꯈꯨꯖꯤꯟ ꯍꯦꯟꯕꯩꯅꯦꯕ ꯍꯦꯟꯖꯤꯟꯕꯩꯅꯦꯕ
ꯑꯣ
ꯈꯪꯉꯕ
ꯎꯝ
ꯑꯁ ꯇꯥꯕ꯭ꯔꯣ
ꯗꯨ ꯑꯣꯏꯔꯝꯒꯅꯤ
ꯑ ꯑꯗꯨꯔꯥꯎꯃꯅꯤ ꯎꯝ ꯑꯇꯤꯌꯥꯁꯦ ꯑꯃꯨꯛ ꯍꯥꯡꯗꯣꯛꯈ꯭ꯔꯦ ꯄꯨꯡ ꯃꯔꯤ ꯁ ꯇꯥꯒꯗꯧꯔꯦ
ꯎꯝ
ꯍꯕꯦꯝ ꯕꯣꯔ ꯌꯦꯡꯒꯗ꯭ꯔꯣ
ꯍꯣꯏ
ꯌꯦꯡꯅꯤꯌꯥ
ꯀꯩ
ꯕꯣꯜ ꯌꯦꯡꯒꯗ꯭ꯔꯒ ꯍꯥꯏꯔꯒ
ꯑꯁ ꯅꯦꯠꯋꯥꯛ ꯅꯨꯡꯉꯥꯏꯇꯕꯗꯨꯕꯨ ꯀꯃꯥꯏꯅ ꯌꯦꯡꯗꯣꯏꯅꯣ
ꯅꯦꯠꯋꯥꯛ ꯅꯨꯡꯉꯥꯏ ꯍꯣꯔꯦꯟ ꯅꯨꯡꯉꯥꯏꯕ ꯌꯥꯏ ꯀꯩꯅꯣ ꯍꯣꯔꯦꯟꯗꯤ
ꯈꯪꯗꯦ ꯅꯨꯡꯉꯥꯏꯔꯗꯤ ꯌꯦꯡꯒꯦ ꯗꯥꯇꯥꯁꯨ ꯂꯩꯇꯦꯕ
ꯅꯪ ꯍꯣꯔꯦꯟꯅꯦ ꯄꯨꯡ ꯄꯨꯡ ꯕꯥꯔꯣ ꯃꯈꯥꯏ ꯐꯥꯎ ꯀꯩꯅꯣ ꯌꯦꯡꯉꯦ ꯇꯨꯝꯗꯕꯤꯗ ꯂꯩꯕ ꯉꯝꯒꯗ꯭ꯔꯅꯦ ꯄꯨꯡ ꯕꯔꯣ ꯄꯨꯡ ꯕꯣꯔꯣ ꯃꯈꯥꯏꯗꯅꯦ
ꯎꯝ
ꯄꯨꯡ ꯕꯔꯣ ꯃꯈꯥꯏꯗ
ꯇꯨꯝꯅꯤꯡꯗꯅ ꯉꯝꯗꯧ ꯃꯥꯟꯗꯦ
ꯉꯃꯣꯏꯗ ꯅꯣꯏꯗꯤ ꯃꯤꯠ ꯌꯥꯝ ꯁꯣꯟꯕꯅꯤꯗ ꯇꯨꯝꯅꯤꯡꯉ ꯇꯨꯝꯅꯤꯡꯈꯩꯛꯇ ꯇꯨꯝꯕ ꯉꯝꯕ ꯃꯤꯅꯦꯕ ꯅꯠꯇ꯭ꯔꯣ
ꯃꯥꯅꯤ ꯃꯥꯅꯤ ꯅꯪ ꯈꯪꯉꯤꯗꯨꯅꯤ ꯑꯩꯒꯤ
ꯑꯩꯁꯨ ꯉꯥꯏꯍꯥꯛ ꯂꯩꯔꯒ ꯇꯨꯝꯃꯨꯁꯨꯪꯍꯪꯗꯦꯗ
ꯇꯨꯝꯅꯤꯡꯕ꯭ꯔꯣ
ꯇꯨꯝꯅꯤꯡꯕꯗ ꯆꯪꯉ ꯇꯨꯝꯃꯨ ꯈ꯭ꯔꯕ ꯑꯃꯨ ꯇꯨꯝꯃꯨꯗ꯭ꯔꯗꯤ ꯑꯃꯨꯛ ꯍꯣꯔꯦꯟ ꯉꯝꯃꯗ ꯉꯝꯃꯣꯏꯗ꯭ꯔ
ꯍꯣꯔꯦꯟ ꯇꯨꯝꯃꯣ ꯍꯧꯖꯤꯛꯇꯤ ꯉꯜꯂꯤꯗꯅ ꯍꯣꯔꯦꯟ ꯆꯥꯛ ꯆꯥꯕ ꯂꯣꯏꯔꯒ ꯇꯨꯝꯃꯣ
ꯑ ꯑꯗꯨꯗꯨꯅꯦ ꯋꯥꯔꯤ ꯁꯥꯗꯣꯏꯁꯦ ꯐꯣꯟ ꯇꯧꯗꯣꯏꯁꯦ ꯑꯗꯨ ꯃꯇꯝꯗꯅꯦ ꯋꯥꯔꯤ ꯁꯥꯗꯣꯏꯁꯦ ꯆꯥꯛ ꯆꯥꯠꯇꯣꯛꯑꯒ
ꯀꯅꯥꯅ ꯁꯥꯗꯣꯏꯕ
ꯑꯦ ꯅꯪ ꯑꯗꯨꯝ ꯁꯥꯗꯣꯏꯅꯤꯅꯦꯗ ꯑꯩꯒ ꯁꯥꯅꯤꯡꯗ꯭ꯔꯕꯣ
ꯁꯥꯅꯤꯡꯉꯦ ꯑꯩꯈꯣꯏꯒꯤ ꯅꯦꯠꯋꯥꯛꯇꯣ ꯅꯨꯡꯉꯥꯏꯇꯦꯕ ꯑꯗꯨꯒꯤ
ꯍꯣꯏ ꯅꯨꯡꯉꯥꯏꯔꯛꯄ ꯌꯥꯏ ꯀꯩꯅꯣ
ꯈꯪꯗꯦ ꯑꯁ ꯌꯥꯝ ꯇꯜꯂꯦ ꯃꯩ ꯂꯥꯛꯑꯁꯨ ꯅꯃꯛꯥꯛ ꯁꯨꯃꯥꯏ ꯅꯨꯡꯉꯥꯏꯇꯕꯁꯦ
ꯃꯩ ꯂꯥꯛꯄꯅꯦ ꯅꯠꯇꯣ ꯍꯧꯖꯤꯛ ꯀꯦ
ꯂꯥꯛ ꯑꯦ ꯍꯣꯏ
ꯑꯣ
ꯑꯗꯨ ꯑꯣꯏꯔꯁꯨ ꯅꯦꯠꯋꯥꯛꯇꯣ ꯃꯤꯅꯤꯠ ꯃꯉꯥ ꯇꯔꯥꯒꯨꯝꯕ ꯅꯨꯡꯉꯥꯏꯔꯗꯤ ꯑꯃꯨꯛ ꯅꯨꯡꯉꯥꯏ ꯇꯕ ꯑꯃꯨꯛ ꯅꯨꯡꯉꯥꯏꯕ ꯅꯨꯡꯉꯥꯏꯇꯕ ꯑꯗꯨꯃꯥꯏꯅ ꯇꯧꯋꯦꯕ
ꯎꯝ ꯑꯗꯨꯔꯁꯨ ꯍꯧꯖꯤꯛ ꯑꯗꯨꯃꯥꯏꯅ ꯋꯥꯔꯤ ꯁꯥꯕ ꯌꯥꯔꯗꯤ ꯌꯥꯔꯦ ꯀꯩꯅꯣ
ꯎꯝ ꯌꯥꯔꯦ ꯍꯣꯏ ꯑꯗꯨꯗꯤ
ꯑꯗꯨꯅꯦꯕ
ꯑꯥ
ꯆꯥꯛ ꯌꯥꯝ ꯊꯣꯡꯈꯤꯕꯣꯏꯗ꯭ꯔꯣ
ꯍꯥꯥ
ꯆꯥꯛ ꯌꯦꯟꯖꯥꯡ ꯊꯣꯡꯈꯤꯗ꯭ꯔꯣ ꯊꯣꯡꯈꯤꯔꯣꯏꯗ꯭ꯔꯣ
ꯎꯇꯤ ꯊꯣꯡꯉꯝꯃꯦ ꯏꯟꯁꯥꯡꯗꯤ ꯊꯣꯡꯗ꯭ꯔꯤ
ꯑꯩ ꯈꯣꯟꯁꯦ ꯌꯥꯝ ꯌꯥꯝ ꯄꯤꯛꯅ ꯇꯥ ꯇꯥꯕ꯭ꯔꯣ
ꯇꯥꯏꯕ
ꯑꯗꯣ ꯈꯣꯟꯗꯣ ꯌꯥꯝ ꯄꯤꯛꯅ ꯇꯥꯕ꯭ꯔꯕ ꯌꯥꯝ ꯄꯤꯛꯅ ꯇꯥꯕ꯭ꯔꯕ
ꯇꯥꯗꯦ ꯇꯥꯗꯦ
ꯑꯩꯗꯤꯀꯣ ꯋꯥꯁꯦ ꯑꯗꯨꯝ
ꯅꯠꯇꯦ ꯌꯥꯝ ꯆꯥꯎꯕꯁꯨ ꯅꯠꯇꯦ ꯃꯌꯥꯏꯗꯅꯦꯕ
ꯑꯩꯗꯤꯒꯣ ꯋꯥꯁꯦ ꯑꯗꯨꯝ ꯀꯨꯏꯅ ꯉꯥꯡꯗꯤ ꯈꯣꯟꯗꯣ ꯌꯥꯝ ꯑꯗꯨꯝ ꯄꯤꯛꯊꯕꯅꯦ
ꯈꯪꯗꯦ ꯃꯔꯛ ꯃꯔꯛꯇꯗꯤ ꯌꯥꯝ ꯀꯩꯅꯣ ꯑꯩꯒ ꯋꯥꯔꯤ ꯁꯥꯟꯅꯔꯗꯤ ꯑꯗꯨꯝ ꯆꯥꯎꯋꯦꯕ ꯑꯗꯣ ꯅꯪ ꯃꯤ ꯑꯇꯣꯞꯄꯒ ꯎꯝ ꯑꯗꯨꯝ ꯈꯔ ꯈꯔ ꯁꯅꯥꯔꯗꯤ ꯌꯥꯝ ꯄꯤꯛꯑꯦꯕ
ꯃꯤ ꯑꯇꯣꯞꯄ ꯑꯩꯗꯤ ꯐꯣꯟꯗꯔꯣ ꯍꯥꯏꯁꯦ
ꯅꯠꯇꯦ ꯅꯃꯥꯟꯅꯕꯁꯤꯡꯒ
ꯎꯝ ꯈꯣꯟ ꯑꯩ ꯈꯣꯟꯁꯦ ꯌꯥꯝ ꯄꯤꯛꯑꯦꯅꯦ ꯀꯩꯒꯤ ꯅꯣꯛꯏꯕ
ꯑꯗꯣ ꯑꯃꯗꯣ ꯂꯧꯒꯤ ꯄꯥꯛꯇꯣ ꯂꯥꯛꯑꯒ ꯑꯩꯉꯣꯟꯗ
ꯂꯧꯒꯤꯕ ꯃꯣꯢ ꯁꯨꯇꯤ ꯁꯨꯇꯤ ꯊꯥꯢ ꯀꯩꯅꯣ ꯁꯀꯨꯜ ꯀꯥꯕ ꯍꯧꯔꯕꯣ ꯃꯣꯏꯕꯣ ꯑꯣ ꯃꯥꯗꯤ ꯀꯩ ꯀꯩ ꯑꯣ ꯃꯥꯗꯤ ꯂꯧꯁꯨ ꯁꯨꯡꯆꯠ ꯆꯠꯇꯦꯀꯣ
ꯆꯠꯇꯦ ꯍꯣꯏ ꯂꯧꯁꯨ ꯂꯧꯃꯤ ꯅꯠꯇꯦꯗ ꯃꯥꯗꯤ
ꯑꯣ ꯑꯔꯨꯟꯇꯅ ꯍꯥꯏꯌꯦ ꯑ ꯅꯣꯏ ꯈꯨꯜꯒꯤ ꯋꯥꯡꯃ ꯌꯥꯝ ꯋꯥ ꯋꯥꯡꯃꯗ ꯂꯩꯕ ꯅꯨꯄꯤꯗꯨꯅ ꯍꯥꯏꯌꯦ ꯅꯪꯗꯤ ꯊꯕꯛ ꯂꯣꯏ ꯍꯩꯌꯦ ꯍꯥꯏꯌꯦ
ꯀꯅꯥꯅ
ꯑꯁ ꯅꯪ ꯀꯩꯅꯣꯗ ꯅꯣꯢ ꯍꯥꯟ ꯅꯣꯏ ꯊꯥꯏꯅ ꯀꯩꯅꯣ ꯁꯀꯨꯜ ꯀꯥꯃꯤꯟꯅꯔꯝꯕ ꯁꯀꯨꯜ ꯀ꯭ꯂꯥꯁꯃꯦꯠꯇꯣ ꯑꯁ ꯁꯨꯋꯥꯏꯗ ꯂꯩꯕꯗꯣ ꯅꯍꯥꯟ ꯋꯥꯔꯤ ꯇꯧꯕꯗ ꯑꯗꯨꯃꯥꯏꯅ ꯍꯥꯏꯌꯦ ꯑꯗꯨ ꯅꯨꯄꯤꯗꯣ ꯂꯧꯒꯤ ꯊꯕꯛꯁꯨ ꯂꯣꯏ ꯍꯩꯌꯦ ꯆꯥꯛ ꯌꯦꯟꯁꯥꯡꯗꯣ ꯊꯣꯡꯕ ꯍꯩꯌꯦ ꯂꯣꯏ ꯍꯩꯕꯅꯦ
ꯏꯁ
ꯅꯪ ꯅꯪꯗꯤ ꯅꯔꯥꯏꯕꯛ ꯌꯥꯝ ꯐꯔꯦ ꯍꯥꯏꯌꯦ
ꯀꯅꯥꯔꯣꯅꯦ
ꯑꯁꯤ ꯀꯋꯥꯇꯔꯗ ꯂꯩꯕꯗꯣ
ꯑꯣ ꯑꯣ ꯈꯪꯉꯦ ꯈꯪꯉꯦ ꯏꯁ ꯃꯥꯗꯤ ꯑꯩ ꯂꯧꯁꯨꯕꯗꯨ ꯀꯃꯥꯏꯅ ꯎꯕ
ꯈꯪꯗꯦꯗ
ꯈꯡꯉꯝꯃꯣꯏꯍꯦ
ꯅꯪ ꯅꯣꯏ ꯀꯩꯅꯣ ꯊꯥ ꯂꯧ
ꯀꯩ ꯍꯥꯏꯕꯅꯣ ꯇꯥꯏꯌꯦ
ꯅꯣꯏ ꯅꯣꯏ ꯐꯧ ꯍꯨꯟꯕ ꯅꯨꯃꯤꯠꯇꯣ
ꯑꯥ
ꯑꯗꯨ ꯅꯨꯃꯤꯠꯇꯣ ꯃꯥꯅ ꯍꯥꯏꯕ
ꯎꯝ
ꯂꯧꯒꯤ ꯊꯕꯛꯁꯨ ꯍꯩꯕꯅꯦ ꯑꯗꯨꯝ ꯅꯣꯢ ꯑꯗꯨ ꯂꯧꯕꯁꯦ ꯅꯣꯏꯗꯤ ꯅꯔꯥꯏꯕꯛ ꯌꯥꯝ ꯐꯔꯕꯅꯦ ꯐꯗꯧꯔꯕꯅꯤ ꯍꯥꯏꯌꯦ
ꯏꯁ
ꯍꯣꯏ ꯑꯗꯨꯃꯥꯏꯅ ꯍꯥꯏꯔꯛꯄꯅꯤꯗ ꯈꯪꯗꯦꯗ ꯃꯥ ꯃꯥꯅ ꯅꯪꯒꯤ ꯃꯔꯝ ꯈꯪꯕ꯭ꯔꯥ ꯈꯪꯗꯕ꯭ꯔꯗꯤ ꯈꯪꯗꯦꯀꯣ꯫ ꯅ ꯑꯗꯨꯝ ꯍꯥꯏꯔꯛ
ꯈꯪꯗꯦ ꯑꯩꯁꯨ ꯈꯪꯗꯦ ꯑꯩꯁꯨ ꯆꯨꯝꯕ꯭ꯔꯥ - ꯆꯨꯝꯗꯕ꯭ꯔꯥ꯫ ꯍꯩꯇꯦꯇꯥ ꯑꯩꯈꯣꯏꯗꯤ ꯑꯗꯨ ꯁꯨꯝ ꯅꯣꯡꯃ ꯈꯇꯪ ꯁꯨꯕꯅꯤꯅ
ꯂꯧꯁꯨꯕ ꯑꯗꯨꯝ ꯍꯩꯔꯅꯤꯅ ꯇꯥꯕ꯭ꯔꯣ?
ꯑꯧ ꯇꯥꯏꯌꯦ
ꯅꯪꯁꯨ ꯍꯥꯏꯔꯤꯗꯨꯗꯤ ꯍꯌꯦꯡꯋꯥꯏꯗꯤ ꯂꯧ ꯁꯨꯕ ꯍꯧ ꯍꯩꯔꯅꯤꯅ
ꯇꯥꯗꯦ ꯀꯩ ꯍꯥꯏꯕ
ꯅꯪ ꯅꯁꯥꯃꯛꯅꯁꯨ ꯍꯥꯏꯔꯤꯗꯨꯗꯤ ꯍꯌꯦꯡꯋꯥꯏ ꯍꯌꯦꯡꯋꯥꯏ ꯂꯧ ꯑꯗꯨꯝ ꯂꯧ ꯁꯨꯕ ꯍꯩꯔꯅꯤ ꯍꯥꯏꯔꯤꯗꯨꯗꯤ ꯅꯁꯥꯃꯛꯅ
ꯑꯗꯨ ꯑꯣꯏꯔꯁꯨ ꯂꯣꯏꯔꯦ ꯅꯪꯒꯤ ꯅꯦꯠꯋꯥꯛꯁꯤꯗꯤ
ꯅꯦꯋ ꯅꯦꯋꯛꯇꯤ ꯐꯨꯜꯒꯤꯅꯦ
ꯑꯩꯒꯤꯅꯔꯥ ꯈꯪꯗꯦꯕ ꯆꯠꯄꯒ ꯂꯩꯌꯦꯕ ꯅꯪꯒꯤꯗꯣ
ꯐꯣꯟꯗ ꯂꯩꯕ꯭ꯔꯥ ꯅꯪꯒꯤ
ꯑꯥ ꯑꯩ ꯑꯃꯨꯛ ꯀꯩꯅꯣ ꯇꯧꯗ꯭ꯔꯦ ꯐꯣꯜꯗꯗꯤ ꯂꯩ ꯇꯦ ꯃꯔꯤ ꯂꯩꯌꯦ ꯃꯔꯤ ꯂꯩꯌꯦ
ꯁꯤꯁ ꯃꯔꯩ ꯍꯥꯏꯌꯦ ꯅꯦꯠꯋꯛꯁꯤꯕꯨ ꯃꯆꯩ ꯀꯌꯥꯅꯣꯅꯦ?
ꯃꯉꯥ
ꯁꯤꯁ ꯃꯉꯥ ꯀꯥꯏꯅ ꯆꯩ ꯆꯥꯅꯤ
ꯃꯉꯥꯅꯦ ꯑꯃ ꯑꯅꯤ ꯑꯍꯨꯝ ꯃꯔꯤ ꯃꯉꯥꯅꯦ
ꯃꯔꯤ ꯈꯛꯇꯅꯤꯍꯦ ꯃꯉꯥ
ꯃꯉꯥꯅꯦ ꯌꯦꯡꯉꯣ - ꯌꯦꯡꯉꯣ
ꯃꯔꯤꯈꯛꯇꯅꯦꯕ
ꯃꯉꯥꯅꯦ ꯌꯦꯡꯉꯣ ꯅꯨꯃꯤꯠꯇꯣ ꯃꯉꯥ ꯃꯉꯥꯅꯦ ꯍꯥꯏꯔꯒ
ꯑꯃꯨꯛꯇꯪꯗꯤ ꯊꯤꯌꯨꯗ
ꯊꯤꯔꯦ ꯑꯗꯨꯒ ꯊꯤꯔꯒ ꯍꯥꯏꯔꯤꯅꯦ ꯅꯪꯁꯨ ꯊꯤꯌꯣ ꯃꯉꯥꯅꯦ꯫
ꯃꯔꯤꯅꯤ ꯑꯩꯒꯤꯗꯤ ꯑꯃ ꯑꯅꯤ ꯑꯍꯨꯝ ꯃꯔꯤ ꯈꯛꯇꯅꯤ꯫
ꯑꯩꯒꯤꯗꯤ ꯃꯉꯥꯅꯦ ꯌꯥꯝ ꯄꯤꯛꯄꯗꯨꯁꯨ ꯌꯦꯡꯕꯔꯣ ꯅꯪꯕꯣ?
ꯍꯣꯏꯅꯦ ꯌꯥꯝ ꯄꯤꯛꯄꯁꯨ ꯌꯦꯡꯉꯤꯅꯦ ꯀꯩꯅꯣ ꯑꯦ!
ꯅꯪꯒꯤ ꯅꯦꯠꯋꯥꯛꯇꯣ ꯏꯁꯀ꯭ꯔꯤꯟ ꯁꯣꯠ ꯇꯧꯔꯛꯎ꯫ ꯑꯩ ꯌꯦꯡꯒꯦ ꯃꯉꯥꯅꯦꯃꯦ ꯅꯪꯒꯤ ꯃꯔꯤ ꯑꯣꯏꯔꯒ ꯑꯩꯒꯤ ꯀꯃꯥꯏ ꯃꯉꯥ ꯑꯣꯏꯗꯣꯏꯅꯣ ꯅꯪꯁꯤꯁꯨ꯫
ꯗꯦ ꯀꯩ ꯍꯥꯏꯕꯅꯣ?
ꯎꯝ
ꯎꯝ ꯇꯥꯏꯌꯦ
ꯑꯩꯗꯤ ꯃꯔꯤꯅꯦ ꯅꯪꯗꯤ ꯃꯉꯥ ꯐꯣꯟ ꯐꯣꯟ ꯐꯣꯟꯗꯩ ꯑꯣꯏꯖꯥꯠꯂꯥ ꯫
ꯈꯪꯗꯤꯌꯦ
ꯑꯩ ꯃꯐꯝꯗꯉꯜ ꯅꯨꯡꯉꯔꯤꯁ
ꯑ ꯑꯩꯉꯣꯟꯗꯒꯤꯅꯦ ꯑꯩꯉꯣꯟꯗ ꯍꯧꯖꯤꯛꯇꯤ ꯅꯨꯡꯉꯥꯏꯌꯦ
ꯅꯉꫭꯟꯗꯗꯤ ꯅꯨꯡꯉꯥꯏꯌꯦ
ꯍꯣꯏ
ꯅꯦꯛꯋꯥꯛꯁꯦ ꯑꯩꯁꯦ ꯖꯤꯑꯣ ꯑꯣꯜꯂꯁꯤꯔ ꯈꯪꯗꯦ ꯖꯤꯑꯣ ꯄꯥꯏꯔꯁꯤꯔ ꯈꯪꯗꯦ
ꯆꫭ ꯃꯥꯏꯒꯅꯨ
ꯀꯔꯤꯒꯤ ꯖꯤꯌꯣꯁꯦ ꯅꯦꯠꯋꯥꯛ ꯈꯔ ꯅꯨꯡꯉꯥꯏ ꯅꯨꯡꯉꯥꯏ ꯅꯨꯡꯥꯏꯗꯧ ꯃꯥꯜꯂꯦ ꯕ ꯑꯩ ꯁꯤꯝ ꯑꯅꯤꯅꯦꯗꯅ ꯑꯃꯗꯣ ꯖꯤꯌꯣ ꯑꯣꯜꯂꯒꯦꯕ
ꯎꯝ
ꯑꯗꯨ ꯐꯗꯧ ꯃꯥꯜꯂꯦ
ꯅꯪꯒꯤ ꯑꯣ ꯃꯔꯤ ꯈꯛꯇꯅꯦ ꯑꯩꯒꯤꯗꯤ ꯃꯉꯥꯅꯦ꯫
ꯎꯝ ꯑꯩ ꯍꯥꯏꯗ꯭ꯔꯥ ꯑꯩꯒꯤꯗꯤ ꯃꯉꯥ ꯑ ꯃꯔꯤ ꯈꯛꯇꯅꯤꯅ꯫ ꯐꯣꯟ ꯐꯣꯟ
ꯑꯩꯒꯤ ꯃꯉꯥꯅꯦꯕ
ꯍꯣꯏꯅꯦ ꯌꯦꯡꯒꯦꯅꯦ ꯌꯦꯡꯉꯦ
ꯌꯦꯡꯉꯣꯀꯣ ꯑꯩꯒꯤ ꯃꯉꯥꯅꯤ꯫
ꯍꯣꯏ ꯅꯦꯠꯋꯥꯛꯁꯦ ꯑꯩꯒꯤꯗꯤꯀꯣ ꯑꯍꯨꯝ ꯈꯛꯇꯪ ꯑꯃ ꯃꯆꯩꯗꯣ ꯑꯃ ꯇꯥꯔꯗꯤꯅꯦ
ꯑꯣ
ꯅꯦꯠꯋꯥꯛꯇꯨ ꯃꯆꯩ ꯑꯃ